ꯑꯣ ꯇꯥꯏꯌꯦ ꯑꯁ ꯍꯧꯖꯤꯛꯇꯤ ꯇꯥꯏꯌꯦꯀꯣ ꯑꯣ ꯑꯩꯒꯤ ꯑꯃꯗꯨ ꯌꯥꯗ ꯃꯥꯜꯂꯦ
ꯑꯥ ꯆꯥꯛ ꯊꯣꯡꯉꯕ꯭ꯔꯣ
ꯑꯁ ꯉꯁꯤ ꯑꯩ ꯆꯥꯛ ꯊꯣꯡꯗꯦ ꯑꯩꯒꯤ ꯁꯤꯁꯇꯔ ꯏꯟ ꯂꯣꯟꯅ ꯊꯣꯡꯒꯦꯔꯥ ꯃꯥ ꯃꯥꯁꯨ ꯒꯦꯁ ꯂꯥꯛꯄꯒꯤ ꯑꯦꯡꯒꯦꯖ ꯂꯩꯔꯦ ꯑꯩ ꯑꯩꯈꯣꯏꯒꯤ ꯌꯨꯝꯗ ꯂꯩꯕ ꯃꯤ ꯅꯨꯄꯤ ꯑꯃ ꯂꯩ ꯃꯥꯅ ꯊꯣꯡꯒꯦꯔ ꯈꯪꯗ
ꯑꯣ
ꯅꯪꯒꯤꯗꯤ ꯀꯣꯜ ꯌꯥꯝ ꯂꯩꯔꯤꯕ꯭ꯔ‌ꯣ
ꯌꯥꯝꯗ꯭ꯔꯦꯗ
ꯎꯝ ꯎꯝ ꯑꯩꯗꯤ ꯑꯩꯒꯤꯀꯣ ꯑꯗꯨꯗ ꯅꯍꯥꯟ ꯇꯥꯎꯕꯗꯨꯗ ꯑꯩꯒꯤ ꯀꯣꯜ ꯑꯃꯗꯤ ꯂꯩꯔꯤꯌ‌ꯦꯕ ꯇꯧꯕ ꯌꯥꯗꯕꯀꯣ ꯑꯩꯅꯁꯨ ꯅꯣꯏꯕꯨ ꯁꯨꯛꯇꯧ ꯇꯧꯕ ꯌꯥꯗꯕ ꯀꯔꯤꯔꯣ ꯈꯪꯗꯦ ꯅꯝꯕꯔ ꯑꯥ ꯀꯔꯤ ꯀꯔꯤꯔꯥ ꯑꯦꯔꯔꯗꯣ ꯇꯣꯉꯥꯟ ꯇꯣꯉꯥꯟꯅ ꯑꯦꯔꯔ ꯊꯣꯛꯔꯒ ꯂꯩꯕ ꯑꯗꯨꯒꯤ
ꯑꯣ ꯈꯪꯗ꯭ꯔꯦꯅꯦ
ꯎꯝ
ꯍꯧꯖꯤꯛꯇꯤ ꯀꯔꯤ ꯇꯧꯔꯒ ꯂꯥꯛꯏꯕ꯭ꯔꯣ ꯅꯪꯒꯤ ꯕꯦꯛꯒ꯭ꯔꯥꯎꯟꯒꯤꯁꯦ ꯈꯔ ꯌꯥꯗꯦꯅꯦ
ꯉꯥꯏꯌꯣ ꯀꯣ
ꯍꯣꯏ
ꯈꯔ ꯐꯕ꯭ꯔꯥ
ꯑ ꯅꯪꯒꯤ ꯌꯨꯝꯁꯦ ꯑꯉꯥꯡꯗꯤ ꯌꯥꯝ
ꯑꯁ ꯉꯁꯤ ꯑꯉꯥꯡ ꯇꯔꯥ
ꯅꯨꯡꯉꯥꯏꯔꯝꯅꯤꯀꯣ ꯅꯪꯗꯤ ꯑꯉꯥꯡꯒ ꯄꯨꯟꯅꯒ ꯂꯩꯕꯅꯤꯅ ꯑꯃꯨꯛꯀꯁꯨ
ꯑꯥ ꯈꯪꯗ꯭ꯔꯦꯗ ꯈꯪꯗꯕꯅꯤ ꯋꯥꯔꯤ ꯁꯥꯕ ꯃꯇꯝꯁꯦ ꯉꯁꯤꯗꯣ ꯃꯇꯝ ꯂꯣꯏꯅꯃꯛ ꯆꯠꯈ꯭ꯔꯦ
ꯑꯁ ꯑꯩꯒꯤ ꯑꯦꯞ ꯌꯥꯗꯕꯒ ꯀꯣ ꯑꯩꯒꯤ ꯑꯦꯞ ꯌꯥꯗꯕ ꯑꯃ ꯑꯗꯨꯅ ꯌꯥꯕꯀꯥꯟꯗ ꯀꯔꯤꯅꯣ ꯇꯧꯕ ꯑꯃ
ꯑꯥ
ꯔꯤꯖꯟꯗꯣ ꯑꯅꯤ ꯂꯩꯕ ꯑꯗꯨꯒꯤ ꯉꯁꯤ ꯑꯩ ꯑꯁ ꯀꯣꯜꯗꯣ ꯀ꯭ꯋꯥꯂꯤꯇꯤ ꯀꯣꯜ ꯂꯩꯇꯦ ꯉꯁꯤ ꯑꯩꯒꯤ
ꯑꯣ ꯑꯩ ꯈꯪꯗ꯭ꯔꯦꯗ ꯉꯁꯤꯁꯨ ꯑꯩꯁꯨ ꯋꯥꯔꯤ ꯁꯥꯕꯁꯦ ꯂꯣꯏꯔꯦ
ꯑꯣ
ꯈꯤꯇꯪ ꯑꯩꯗꯤ ꯏꯃꯥꯟꯅꯕꯤ ꯉꯥꯛꯇꯪ ꯁꯥꯅꯩꯗ ꯃꯣꯏ ꯐ꯭ꯔꯤ ꯂꯩ ꯂꯩꯕꯃꯤꯕꯨ ꯉꯥꯏꯔꯒ ꯀꯣ
ꯑꯣ ꯀꯣꯜ ꯀꯌꯥꯒꯨꯝꯕꯗꯤ ꯆꯠꯈ꯭ꯔꯕ꯭ꯔꯥ
ꯑꯗꯨꯝ ꯉꯁꯤꯗꯤ ꯈꯔꯗꯤ ꯇꯥꯎꯔꯦ
ꯍꯤꯍꯤ ꯁꯨꯇꯤ ꯂꯩꯕ ꯀꯥꯟꯗ ꯇꯧꯑꯣ
ꯑꯥ ꯍꯌꯦꯡ ꯍꯪꯆꯤꯠ ꯐꯥꯎ ꯇꯧꯔꯒꯀꯣ ꯃꯊꯪꯗꯗꯤ ꯇꯞꯅ ꯇꯧꯕ ꯍꯧꯔꯅꯤꯕ
ꯍꯣꯏ ꯍꯣꯏ ꯑꯩ ꯐꯖꯅ ꯇꯧꯒꯗꯕꯅꯤ ꯅꯪꯁꯦ ꯁꯇꯔꯗꯦ ꯁꯟꯗꯦꯁꯨꯀꯣ
ꯑ ꯑꯗꯨ ꯖꯤꯖꯤ ꯃꯥꯏ ꯃꯃꯥꯕꯨꯁꯨ ꯍꯌꯦꯡꯗꯤ ꯇ꯭ꯔꯥꯏ ꯇꯧꯒꯦ ꯉꯁꯤꯗꯤ ꯑꯄꯥꯎꯒꯤ ꯀꯩꯅꯣ ꯂꯩꯕꯅꯤꯅ ꯃꯣꯏ ꯊꯕꯛ ꯈꯔ ꯆꯤꯟꯕ ꯃꯥꯜꯂꯦꯅ ꯗꯤꯝꯅꯁꯨ ꯍꯥꯏꯔꯛꯑꯦꯕ
ꯍꯣꯏ ꯍꯣꯏ
ꯗꯤꯝꯁꯨꯨ ꯄꯥꯏꯕ ꯍꯧꯔꯅꯤ ꯍꯥꯏꯌꯦ
ꯑꯣ ꯐꯩꯅꯦ
ꯎꯝ ꯑꯗꯨꯒꯤ ꯑꯩ ꯃꯥꯗꯣ ꯆꯥꯛ ꯆꯥꯅꯤꯉꯥꯏ ꯁꯨ ꯀꯥꯎꯔꯒ ꯂꯩꯕ ꯃꯥꯒꯤꯗꯣ ꯁꯦꯝꯒꯦ ꯇꯧꯕ ꯃꯇꯝꯗ
ꯑꯗꯨꯗꯤ ꯏꯕꯥꯅꯤ ꯇꯣꯛꯈ꯭ꯔꯦ ꯑꯥꯎ
ꯃꯣꯏꯅ ꯀꯣꯜ ꯇꯧꯔꯛꯑꯦ ꯉꯁꯤ ꯑ ꯑꯥꯗ ꯑꯩ ꯑꯩꯈꯣꯏꯒꯤ ꯑꯄꯥꯎꯒꯤ ꯃꯐꯝꯗ ꯆꯠꯂꯒ ꯕꯤꯗꯤꯑꯣ ꯀꯣꯜ ꯇꯧꯔꯛꯄ
ꯑꯣ
ꯖꯤ ꯖꯤꯒ ꯁꯦꯝ ꯁꯦꯝꯒꯁꯨ ꯎꯏꯑꯦ ꯌꯦꯜꯂꯣ ꯌꯦꯜꯂꯣ ꯀꯂꯔ ꯁꯦꯠ ꯂꯒ
ꯃꯃꯥꯒꯤ ꯐꯦꯕꯣꯔꯥꯏꯠ ꯀꯂꯔꯅꯤ ꯑꯗꯨꯗꯤ
ꯑꯣ ꯑꯗꯨ ꯑꯣꯏꯔꯝꯒꯅꯤ ꯗꯤꯁ ꯏꯌꯥꯔꯁꯨꯀꯣ ꯕꯤ ꯕꯤ ꯑꯦꯁꯇ
ꯍꯣꯏ
ꯑꯗꯨ ꯌꯦꯜꯂꯣ ꯂꯥꯛꯄꯅꯤ
ꯌꯦꯂꯣ ꯒꯤꯌꯨꯝꯅꯦ ꯃꯣꯏꯗꯤ
ꯑꯣ ꯑꯩꯗꯤ ꯈꯪꯗꯦ ꯃꯥꯅ ꯑꯣꯔꯦꯟꯁ ꯀꯂꯔ ꯄꯥꯝꯃꯦ ꯍꯥꯏꯌꯦ ꯑꯩꯈꯣꯏꯒꯤ ꯍꯦꯔꯣꯅ
ꯑꯁ ꯅꯁꯤꯗꯤ ꯌꯥꯛ ꯃꯥꯜ ꯂꯦꯍꯦ
ꯑ ꯖꯤꯖꯤ ꯃꯥꯏ ꯇꯣ
ꯑꯣ ꯑꯣ ꯑꯥ ꯑꯗꯨꯖꯤꯖꯤ ꯃꯥꯏ ꯒꯤ ꯃꯃꯥꯒꯤ ꯌꯨꯝꯁꯗꯤ ꯌꯦꯂꯣ ꯌꯥꯝ ꯄꯥꯝꯕꯅ ꯂꯩꯕꯅꯦꯕ
ꯀꯔꯤꯒꯤꯔꯣ ꯀꯣ ꯑꯗꯨꯒꯨꯝꯕ
ꯈꯪꯗꯦ ꯃꯣꯏ ꯒꯤꯁꯥꯏꯠ ꯆꯦ ꯈꯔ ꯌꯦꯂꯣ ꯄꯝꯒꯥꯟ ꯕꯅꯤ
ꯐꯖꯕꯁꯨ ꯂꯩ ꯗꯨ ꯑꯣꯏꯁꯨ
ꯎꯝ
ꯑꯗꯨ ꯅꯪ ꯄꯨꯡ ꯀꯌꯥꯗ ꯆꯛ ꯆꯥꯒꯦꯔꯣ
ꯁꯦꯚꯦꯟ ꯀꯌꯥꯗꯅ ꯆꯥꯅꯤꯉꯥꯏ ꯑ ꯍꯧꯖꯤꯛ ꯈꯔ ꯂꯩꯥꯏꯔꯒ ꯑꯁ ꯍꯧꯖꯤꯛ ꯁꯦꯚꯦꯟ ꯇꯥꯈ꯭ꯔꯦ
ꯑꯣ
ꯑꯥꯗꯥꯏꯔꯒ ꯆꯥꯛꯂꯥꯎꯕ ꯆꯠꯂꯒ ꯑꯗꯨꯝ ꯆꯥꯔꯅꯤ
ꯑꯣ ꯑꯣ
ꯑꯩꯗꯤ ꯍꯧꯖꯤꯛꯀꯥꯟ ꯆꯥꯛ ꯄꯨꯈꯠꯂꯒ ꯆꯥꯛ ꯈꯔ ꯈꯔ ꯆꯥꯏꯑꯦ ꯈꯨꯗꯛ ꯈꯨꯗꯛ ꯆꯥꯛ ꯂꯥꯛꯕ ꯃꯇꯝꯗ ꯆꯥꯛ ꯆꯥꯗ꯭ꯔꯗꯤ ꯌꯥꯗ꯭ꯔꯦꯕ ꯑꯣꯛ ꯉꯥꯑꯣ ꯑꯣꯅꯤꯡꯕꯒꯨꯝ ꯀꯣꯛ ꯉꯥꯎꯕꯒꯨꯝ ꯇꯥꯎꯏꯀꯣ ꯍꯦꯛ ꯆꯥꯅꯤꯡꯉꯦ ꯍꯥꯏꯔꯗꯤ ꯆꯥꯗ꯭ꯔꯗꯤ ꯌꯥꯗ꯭ꯔꯦ
ꯅꯪ ꯒꯦꯁꯇ꯭ꯔꯤꯛꯁꯨ ꯂꯩꯈ꯭ꯔ ꯃꯥꯜꯂꯦꯅꯦ
ꯗꯤꯁꯇ꯭ꯔꯤꯛꯀꯤ ꯎꯝ ꯍꯤꯗꯥꯛꯁꯨ ꯆꯥꯗꯕ ꯀꯨꯏꯕꯒꯤ
ꯑꯣ ꯆꯥꯎ ꯂꯧꯔꯒ
ꯑꯧ
ꯆꯒꯗꯕꯅꯤ
ꯎꯝ ꯀꯨꯏꯔꯦ ꯆꯍꯤ ꯑꯃ ꯁꯨꯔꯝꯅꯤ ꯆꯥꯗꯕ ꯑꯩ
ꯑꯣ ꯂꯣꯏꯔꯦ
ꯑꯗꯨꯅꯁꯨ ꯑꯣꯏꯔꯝꯅꯤ
ꯎꯝ ꯑꯣꯏꯔꯝꯕ ꯌꯥꯏ ꯒꯦꯁꯇ꯭ꯔꯤꯛ ꯀꯜꯂꯗꯤ ꯑꯁ ꯀꯔꯤꯁꯨ ꯇꯧꯕ ꯌꯥꯗꯕꯅꯤ
ꯍꯣꯏ ꯑꯁ ꯀꯣꯀ ꯉꯥꯎꯔꯒꯀꯣ
ꯆꯛꯂꯝꯈ꯭ꯔꯦ ꯍꯥꯏꯔꯗꯤꯀꯣ ꯎꯝ
ꯎꯝ
ꯀꯔꯤ ꯌꯦꯟꯁꯥꯡ ꯆꯥꯒꯦꯔꯥ ꯀꯣ
ꯑꯈꯣꯏ ꯉꯁꯤꯁꯦ ꯌꯦꯟꯁꯥ ꯆꯥꯅꯤꯡꯉꯩ ꯃꯥꯜꯂꯤ
ꯑꯣ ꯑꯣ
ꯌꯦꯟꯁꯥꯒ ꯁꯧꯒ꯭ꯔꯤꯒ ꯕꯤꯟꯁꯀ ꯊꯣꯡ ꯃꯥꯂ
ꯎꯝ
ꯏꯃꯥꯟꯅꯕꯤꯁꯤꯡꯅ
ꯑꯣ
ꯑ
ꯑꯩꯈꯣꯏꯗꯁꯨ ꯉꯁꯤ ꯃꯤ ꯌꯥꯝ ꯂꯥꯎꯔꯒꯂꯦ
ꯑꯥ ꯅꯣꯏꯗꯗꯤ ꯃꯝ ꯃꯝꯈ꯭ꯔꯅꯤꯀꯣ ꯍꯧꯖꯤꯛꯇꯤ
ꯀꯔꯤ ꯍꯥꯏꯕ
ꯃꯝꯈ꯭ꯔꯕ꯭ꯔꯣ ꯅꯨꯡꯗꯥꯡ ꯑꯣꯏꯈ꯭ꯔꯕ꯭ꯔꯣ
ꯎꯝ
ꯎꯝ
ꯅꯨꯡꯗꯥꯡ ꯑꯣꯏꯈ꯭ꯔꯦ ꯐꯖꯟꯅ ꯑꯣꯏꯈ꯭ꯔꯦꯗ
ꯑꯥꯎ ꯑꯩꯈꯣꯏꯗꯗꯤ ꯄꯨꯡ ꯑꯩꯠ ꯐꯥꯎꯗꯤ ꯉꯥꯟꯂꯒ ꯂꯩꯔꯦꯗ
ꯑꯣ
ꯇꯞꯅꯥ ꯆꯥꯛ ꯆꯥꯔꯅꯤ ꯅꯣꯏꯗꯤ ꯄꯨꯡ ꯀꯌꯥꯗ ꯆꯥꯛ ꯆꯥꯒꯦꯔꯥ
ꯑꯩꯈꯣꯏꯁꯨ ꯀꯣ ꯑꯩꯠ ꯅꯥꯏꯟ ꯅꯥꯏꯟ ꯒꯨꯝꯕꯗꯨꯁꯨ ꯆꯥꯕ ꯅꯨꯃꯤꯠ ꯂꯩꯕꯅꯦ ꯑꯗꯨ ꯑ ꯑꯌꯥꯝꯕꯗꯤ ꯑꯩꯠꯀꯨꯝꯕꯗ ꯆꯥꯕꯀꯣ
ꯑꯥꯎ
ꯆꯥꯛꯁꯦ ꯑꯩꯈꯣꯏꯗꯤ ꯑꯁ ꯃꯤ ꯌꯥꯝꯕꯅꯤꯅ ꯀꯩꯅꯣ ꯃꯇꯝ ꯆꯥꯅ ꯃꯤ ꯃꯌꯥꯝ ꯃꯌꯥꯝ ꯆꯥꯕꯁꯨ ꯅꯠꯇꯦ ꯃꯤ ꯆꯥꯅꯤꯡ ꯆꯥꯅꯤꯡꯕ ꯃꯤꯅ ꯑꯗꯨꯝ ꯆꯥꯔꯒ ꯂꯩꯕꯅꯦ ꯌꯥꯗꯕꯒꯤ ꯑꯉꯥꯡꯁꯨ ꯂꯩꯕꯒꯤꯀꯣ
ꯃꯤ ꯀꯌꯥꯃꯨꯛꯀꯤ ꯌꯨꯝ ꯑꯣꯏꯕ꯭ꯔꯣ ꯑꯗꯨꯗꯣ
ꯑꯁ ꯃꯤ ꯑꯁꯦꯡꯕꯗꯤ ꯑꯩꯒꯤ ꯁꯤꯁꯇꯔ -ꯏꯟ -ꯂꯣꯒ ꯃꯥꯒꯤ ꯃꯆꯥ ꯑꯥ ꯑꯍꯨꯝ ꯑꯗꯨꯒ ꯑꯩ -ꯑꯥ -ꯑꯩꯈꯣꯏꯗ ꯂꯩꯕ ꯅꯨ ꯄꯤ ꯑꯃ ꯑꯩꯈꯣꯏꯒꯤ ꯀꯖꯤꯟ ꯇꯥꯏꯞ ꯑꯗꯨꯒ ꯑꯥ -ꯏ - ꯄꯤ ꯆꯦꯒ ꯃꯥꯒꯤ ꯑꯥ ꯃꯥꯒꯤ ꯍꯁꯕꯦꯟ ꯀꯣ
ꯑꯥ
ꯏꯆꯦꯒ ꯃꯥꯒꯤ ꯍꯖꯕꯦꯟꯁꯨ ꯂꯩꯌꯦ ꯑꯗꯨ ꯃꯥꯒꯤ ꯃ ꯆꯥ ꯑꯃ ꯑꯗꯨ ꯉꯥꯛꯇꯅꯦ ꯑꯗꯨ ꯑꯣꯏꯔꯁꯨ ꯃꯤ ꯗꯨꯝ ꯂꯥꯛꯄꯀꯣ
ꯑꯥꯎ
ꯗꯨ ꯃꯤ ꯑꯉꯥꯡꯒ ꯑꯉꯥꯡ ꯇꯔꯥꯁꯨ ꯁꯨꯔꯝꯒꯅꯤ ꯀꯌꯥ ꯂꯥꯛꯄ꯭ꯔꯥ ꯁꯕꯦꯟꯒꯨꯝꯕ ꯂꯥꯛꯑꯦ
ꯃꯤꯗꯤ ꯌꯥꯝꯗꯤ ꯌꯥꯝꯃꯦꯍꯦ ꯅꯣꯁꯨ ꯑꯣ
ꯃꯣꯏꯒꯤ ꯌꯨꯝꯒꯤ ꯁꯥꯏꯠꯇꯒꯤ ꯂꯥꯛꯑꯦ ꯉꯁꯤꯗꯤ ꯑꯗꯨꯒ ꯅꯍꯥꯟꯁꯨ ꯑꯩꯒꯤ ꯌꯨꯝ ꯁꯥꯏꯠꯇꯒꯤ ꯑꯩꯒꯤ ꯅꯦꯐ꯭ꯌꯨ ꯑꯅꯤ ꯑꯗꯨꯒ ꯑꯩ ꯑꯩꯈꯣꯏꯗ ꯂꯩꯕ ꯅꯨꯄꯤꯒꯤ ꯐ꯭ꯔꯦꯟ ꯑꯃ ꯂꯥꯛꯄ ꯀꯣ ꯌꯨꯝꯁꯤꯗꯤ ꯆꯤꯟꯕꯅꯤꯍꯦ ꯐꯖꯟꯅ ꯂꯩꯕꯅꯤ
ꯆꯥꯎꯅ ꯂꯩꯕ꯭ꯔꯥ
ꯔꯨꯝꯗꯤ ꯂꯩꯌꯦ ꯍꯣꯏ ꯆꯥꯎ ꯆꯥꯎꯅ ꯑ ꯔꯨꯝꯗꯤ ꯕꯦꯠꯔꯨꯝ ꯑꯣꯏꯅ ꯑꯍꯨꯝ ꯂꯩꯕꯀꯣ ꯕꯦꯠꯔꯨꯝ ꯑꯣꯏꯅ ꯑꯍꯨꯝ ꯂꯩꯌꯦ ꯑꯗꯨꯒ ꯑꯩꯈꯣ ꯑꯩꯈꯣꯏꯅ ꯑꯥ -ꯑꯩꯒꯤ ꯑꯌꯥꯝꯕꯅ ꯑꯁꯤ ꯔꯨꯝ ꯑꯃ ꯑꯦꯛꯁꯇꯦꯟꯁꯟ ꯇꯧꯔꯒ ꯔꯨꯝ ꯕꯦꯠꯔꯨꯝ ꯑꯥ -ꯃꯔꯤ ꯂꯩꯈ꯭ꯔꯦ ꯍꯧꯖꯤꯛꯇꯤ ꯑꯗꯨꯒ ꯀꯃꯟ ꯔꯨꯝ ꯑꯗꯨꯒ ꯆꯥꯛ ꯆꯥꯕ ꯔꯨꯝ ꯀꯃꯥꯟ ꯔꯨꯝꯁꯨ ꯑꯅꯤ ꯂꯩꯕꯅꯤ ꯑꯗꯨꯒ ꯆꯥꯛ ꯆꯥꯕꯔ ꯑꯥ - ꯑꯗꯨꯒ ꯀꯤꯠꯆꯟ ꯑꯃ ꯑꯥ -ꯇꯣꯏꯂꯦꯠꯅ ꯑꯅꯤꯀꯣ
ꯑꯥ
ꯗꯨꯝ ꯂꯩꯕ ꯑꯍꯥ
ꯑꯥ
ꯆꯥꯎꯗꯤ ꯆꯥꯎꯋꯦ
ꯑꯧ
ꯑꯣꯏꯔꯁꯨ ꯃꯤꯁꯨ ꯌꯥꯝꯕꯅꯤꯅ ꯈꯪꯗ꯭ꯔꯦ
ꯑꯗꯨꯝ ꯃꯔꯛ ꯃꯔꯛꯛꯇꯗꯤ ꯅꯨꯡꯉꯥꯏꯔꯝꯅꯤꯗ ꯃꯤ ꯌꯥꯝꯅ ꯂꯕꯗꯣ ꯑꯉꯥꯡꯁ ꯁꯤꯡꯕꯨ ꯌꯦꯡꯂꯒ꯫
ꯍꯣꯏ ꯅꯨꯡꯉꯥꯏꯁꯨ ꯅꯨꯡꯉꯥꯏꯕꯅꯤ꯫
ꯎꯝ꯫
ꯍꯧꯖꯤꯛꯀꯥꯟꯗꯤ ꯑꯩꯅ ꯊꯤꯕꯁꯦ꯫ ꯑꯇꯣꯞꯄꯗ ꯊꯤꯕ꯫
ꯅꯍꯥꯟ ꯑ ꯑꯇꯣꯞꯄ ꯅꯨꯃꯤꯠ ꯑꯣꯏꯔꯗꯤꯀꯣ ꯑꯗꯨꯝ꯫ ꯀꯔꯤꯅꯣ ꯇꯧꯔꯒ ꯂꯩꯕ ꯌꯥꯕ ꯍꯧꯖꯤꯛꯀꯥꯟ ꯑꯩꯒꯤ ꯏꯟꯇꯔꯦꯁ ꯇꯨꯅꯍꯟꯈ꯭ꯔꯕꯒꯤ꯫ ꯑꯉꯥꯡꯕꯁꯨ ꯌꯥꯝ ꯅꯨꯡꯁꯤꯌꯦ ꯑꯗꯨ ꯑꯣꯏꯔꯁꯨ꯫
ꯃꯥ ꯐꯣꯀꯁ ꯇꯧꯔꯒ ꯂꯩꯔꯤ꯫
ꯍꯣꯏ ꯑꯁ ꯑꯩꯗꯤ ꯗꯤꯂꯤꯚ꯭ꯔꯤꯁꯨ ꯂꯥꯛꯈ꯭ꯔꯦ ꯑꯗꯨꯒꯤꯀꯣ꯫ ꯐꯣꯀꯁ ꯐꯣꯀꯁ ꯇꯧꯔꯒ ꯂꯩꯌꯦ ꯑꯁ ꯉꯁꯤ ꯍꯣꯏ꯫ ꯑꯁꯤ ꯑꯩꯒꯤ ꯑ ꯅꯪꯒꯤ ꯑꯪꯀꯜꯗꯣ ꯑꯩꯒꯤ ꯅꯨꯄꯥꯗꯨꯅ
ꯑꯩꯅ ꯑꯁ ꯉꯁꯤꯁꯨ ꯑꯗꯨꯝ ꯂꯥꯛꯀꯅꯤ ꯍꯥꯏꯔꯒ ꯑꯩꯅ ꯑꯁꯤꯃꯛ ꯂꯥꯛ ꯅꯤ ꯍꯥꯏꯔꯒ ꯃꯥꯁꯨ ꯍꯔꯥꯎꯗꯕ ꯇꯥꯏꯞꯇꯀꯣ ꯍꯔꯥꯎꯗꯕ ꯇꯥꯏꯞ ꯇ ꯑꯦꯁ ꯄꯩꯁꯥ ꯑꯩꯈꯣꯏ ꯌꯥꯝ ꯇꯝꯗꯕ ꯌꯥꯗꯦ ꯑꯩꯈꯣꯏ ꯗꯤꯂꯤꯕꯔꯤ ꯂꯥꯛꯈ꯭ꯔꯦ ꯑꯩꯉꯣꯟꯗꯁꯨ ꯄꯩꯁꯥ ꯇꯥꯅꯤꯡꯗꯦ ꯑꯩꯅ ꯫ ꯍꯣꯏ ꯍꯣꯏ ꯍꯣꯏ ꯍꯥꯏꯔꯒ ꯑꯩꯅ ꯊꯝꯈ꯭ꯔꯕ ꯑꯗꯨ ꯃ ꯃꯥ ꯀꯣꯜ ꯇꯧꯔꯛꯑꯦ ꯑꯩꯒꯤ ꯌꯥꯗꯕꯁꯤꯒꯀꯣ ꯑꯩ ꯑꯩ ꯉꯁꯤ ꯀꯣꯛ ꯉꯧꯔ ꯂꯩꯕꯅꯦ꯫ ꯋꯥꯔꯤꯗꯤ ꯌꯥꯝ ꯁꯥꯅꯤꯡꯕ ꯑꯗꯨ ꯌꯥꯗꯕꯀꯣ ꯃꯤ ꯃꯤ ꯃꯔꯤ ꯃꯪꯉꯥ ꯑꯗꯨꯝ꯫ ꯈꯪꯗꯦꯅꯦ ꯀꯣꯜ ꯇꯧꯋꯦ ꯍꯥꯏꯌꯦ ꯃꯣꯏꯁꯨ ꯑꯗꯨ ꯑꯦꯔꯁꯨ ꯖꯠꯖꯅꯤꯍꯦ꯫ ꯑꯃꯈꯛꯇ ꯅꯠꯇꯦ ꯃꯤꯒꯤꯅ ꯀꯣꯜ ꯇꯧꯔꯒ ꯖꯣꯏꯅꯤꯡꯗ ꯂꯥꯛꯄꯀꯣ꯫
ꯑꯣ ꯑꯁꯨꯃꯥꯏꯅ ꯇꯧꯋꯦꯕ꯫
ꯎꯝ ꯑꯗꯨ ꯃꯣꯏꯁꯨ꯫ ꯏꯕꯦꯝꯃ ꯅꯪꯒꯤ ꯌꯥꯗꯦ ꯌꯥꯗꯦ ꯍꯥꯏꯅ ꯑꯗꯨꯝ ꯃꯤ ꯌꯥꯝꯅ ꯊꯥꯔꯛꯄꯅꯦꯕ꯫ ꯑꯩ ꯑꯗꯨꯒꯤ꯫ ꯑꯗꯨ ꯑꯩꯒꯤ ꯆꯠꯇꯕ ꯀꯥꯟꯗꯗꯤ ꯅꯪꯒꯤ ꯇꯥꯛꯁꯇꯣ ꯆꯠꯇꯦꯀꯣ꯫
ꯑꯧ ꯈꯪꯗꯦ ꯑꯩꯁꯨ꯫
ꯑ ꯆꯠꯂꯣꯏꯗ ꯔꯤꯡ ꯆꯠꯇ꯭ꯔꯗꯤ꯫
ꯑꯥ ꯆꯠꯂꯝꯗꯣꯏ ꯃꯥꯟꯗꯦ ꯑꯩ ꯉꯁꯤꯗꯤ꯫ ꯐꯖꯅ ꯌꯦꯡꯍꯧꯗ꯭ꯔꯦ꯫
ꯑꯣ ꯑꯗꯨ ꯅꯪ ꯅꯪ꯫ ꯑꯧ ꯑꯁ ꯑꯁꯤꯗ ꯍꯥꯏꯕ ꯌꯥꯗꯦ ꯑꯩ ꯀꯔꯤꯔꯥ ꯑꯃꯨꯛꯀ ꯀꯧꯈ꯭ꯔꯦ꯫
ꯅꯪꯒꯤꯅꯤ ꯅꯪꯗꯤ ꯑꯁꯤ ꯅꯝꯕꯔ ꯑꯗꯨꯝ ꯄꯥꯏꯌꯦꯀꯣ ꯅꯪꯒꯤ ꯑꯣꯔꯤꯖꯤꯅꯦꯜ ꯅꯝꯕꯔꯅꯤꯀꯣ꯫
ꯍꯥ ꯃꯤ ꯑꯇꯣꯞꯄꯒꯤꯁꯨꯅꯦ꯫
ꯑ ꯑꯣ ꯑꯣ ꯍꯣꯏ ꯍꯣꯏ꯫
ꯎꯝ꯫
ꯑꯗꯨ ꯑꯩ ꯅꯍꯥꯟ ꯑ ꯑꯩ ꯅꯍꯥꯟ ꯀꯣꯜ ꯇꯧꯕꯗ ꯅꯪꯒꯤ ꯏꯃꯥꯁꯨ ꯂꯩꯕ꯫
ꯑꯧ꯫
ꯈꯣꯟꯒꯤꯗꯤ ꯀꯩꯌꯥꯔꯀ ꯍꯥꯏꯅ ꯍꯪꯉꯕ ꯃꯥꯁꯦ
ꯎ
ꯅꯪ ꯅꯪꯒꯤꯗꯤ ꯍꯥꯡꯗꯦ ꯑꯗꯨꯒ ꯈꯣꯟꯒꯤꯗꯣ ꯃꯥꯁꯦ ꯐꯖꯅ ꯍꯥꯡꯕꯅꯦꯕ
ꯑꯥ
ꯍꯣꯏ
ꯑꯩꯗꯤ ꯍꯥꯏꯕꯅꯦ ꯑꯩꯗꯤ ꯋꯥꯁꯨ ꯌꯥꯝ ꯁꯥꯟꯅꯕ ꯉꯝꯅꯦ ꯁꯥꯟꯅꯔꯤꯖꯦꯁ ꯅꯥꯏ ꯍꯥꯏꯕꯒꯤ ꯑꯩꯉꯣꯟꯗꯗꯤ ꯁꯥꯟꯅꯒꯅꯨ ꯍꯥꯏꯌꯦ ꯃꯥꯅ
ꯑꯥ
ꯇꯣꯈ꯭ꯔꯣꯅ
ꯑꯣ
ꯑꯩ ꯑꯁꯦꯡꯕꯒꯤ ꯋꯥꯗꯣ ꯌꯥꯝꯅ ꯉꯥꯡꯕꯗꯤ ꯈꯔ ꯋꯥꯏꯑꯦꯕ ꯑꯗꯨꯒꯤ
ꯎꯝ ꯍꯣꯏ ꯍꯣꯏ ꯋꯥꯔꯝꯒꯅꯤ